ꯑꯣꯖ ꯑꯣ
ꯍꯜꯂꯣ
ꯎꯝ
ꯑꯕ
ꯑꯩꯅ ꯇꯧꯕꯗꯗꯤ ꯅꯣꯟꯗ ꯁꯨꯃꯥꯏꯅ ꯂꯥꯛꯇꯕ꯭ꯔꯕ
ꯂꯥꯛꯇ ꯀ ꯂꯥꯛꯇ ꯑꯣ ꯍꯧꯖꯤꯛꯀꯤꯗꯣ ꯑꯔꯥꯡꯕꯣꯟꯁꯦꯜ ꯌꯥꯎꯕ꯭ꯔꯥ ꯑꯗꯣ ꯌꯥꯎꯗꯦ ꯍꯥꯏꯔꯣ ꯑꯗꯣ ꯃꯊꯪ ꯑꯩ ꯍꯣꯔꯦꯟ ꯍꯥꯏꯔꯒꯦ ꯃꯦꯟꯒꯗꯕꯉꯩꯗꯣ ꯇꯧꯤꯅꯦ ꯄꯤꯄꯜꯒꯤꯁꯨ ꯑꯩꯅ ꯇꯧꯕꯗꯤ ꯄꯤꯄꯜꯗ ꯇꯧꯕꯗꯤ ꯆꯠꯂꯦꯕꯀꯣ ꯑꯗꯨꯒ ꯄꯤꯄꯤꯜꯅ ꯑꯩꯉꯣꯟꯗ ꯇꯧꯔꯛꯄꯗꯤ ꯂꯥꯛꯇꯦꯕ ꯑꯗꯨꯒ ꯄꯤꯄꯜꯅ ꯑꯃꯨꯛ ꯖꯦꯛ ꯍꯥꯏꯗꯨꯗ ꯇꯧꯕꯗꯤ ꯆꯠꯂꯦꯕꯀꯣ
ꯅꯪꯅ ꯍꯥꯟꯅ ꯇꯧꯔꯛꯈꯤꯕ ꯌꯔꯣꯖꯥꯠꯂꯥ
ꯑ ꯅꯠꯇꯣꯏꯁꯨ ꯅꯠꯇꯦ ꯈꯪꯗꯦ ꯆꯦꯟꯅꯦꯟ ꯃꯥꯟꯅꯗꯕꯔ ꯀꯩꯅꯣ ꯍꯥꯏꯗꯤ ꯄꯤꯂꯤꯕꯥꯅꯤꯒꯤꯗꯨꯁꯨ ꯑꯩꯅ ꯍꯥꯟꯅ ꯇꯧꯗꯦꯕ ꯃꯥꯅ ꯍꯥꯟꯅ ꯇꯧꯔꯛꯏꯅꯦꯕ ꯑꯩꯉꯣꯟꯗ
ꯅꯔ ꯄꯤꯄꯤꯜ ꯇꯧ ꯆꯠꯇꯤꯌꯥ
ꯑꯩꯅ ꯇꯧꯕꯗꯤ ꯆꯠꯂꯦ ꯄꯕꯤꯄꯜꯅ ꯇꯧꯕꯗꯤ ꯆꯠꯇꯦ ꯍꯥꯏꯕ
ꯑꯣ
ꯏꯄꯤꯜꯅ ꯍꯥꯟꯅ ꯑꯩꯉꯣꯟꯗ ꯇꯧꯔꯛꯏꯅꯦ ꯑꯗꯨ ꯆꯠꯇꯦ ꯍꯥꯏꯕ ꯑꯩꯅ ꯀꯣꯟꯅꯅꯦ ꯃꯉꯣꯟꯗ ꯇꯧꯔꯤꯗꯣ ꯑꯗꯨ ꯆꯠꯂꯦ ꯍꯥꯏꯕ
ꯅꯉꯣꯟꯗ ꯅꯪ ꯑꯦꯞꯇꯣ ꯆꯪꯉ ꯂ ꯂꯩ ꯅꯠꯇꯕ ꯑꯩꯗꯤ ꯑꯦꯞꯇꯨ ꯆꯪꯍꯟ ꯂꯩꯕ꯭ꯔꯦꯅ ꯈꯪꯗꯦ
ꯂꯩꯒꯗꯕꯅꯦ ꯑꯞꯇ ꯆꯪꯉ ꯂꯩꯔꯤꯅꯤ ꯍꯔꯥꯎ ꯇ ꯀ ꯂꯇ ꯀꯅꯒ ꯀꯅꯒ ꯂꯥꯛꯄꯦ ꯏꯄꯦꯜꯒꯤꯗꯁꯨ ꯇꯧꯔꯕ ꯃꯇꯨꯡꯗ ꯃꯤꯅꯤꯠ ꯇꯔꯥ ꯀꯨꯟꯒ ꯂꯩꯔ ꯀꯣꯟꯅꯒ ꯂꯥꯛꯑꯦꯕꯀꯣ ꯑꯣ ꯄꯥꯏꯕꯗ ꯄꯥꯏꯕꯗꯕꯨꯗꯤ ꯀꯣꯜ ꯁꯥꯟꯅ ꯌꯥꯗꯦꯀꯣ ꯏꯔꯔ ꯍꯥꯏꯔꯒ ꯇꯠꯈꯤꯕ ꯀꯣꯟꯅꯒ ꯂꯥꯛꯄꯤ ꯌꯥ
ꯑꯗꯨ
ꯑꯗꯣ ꯅꯪꯒꯤ ꯇꯥꯛꯁꯀꯤꯗꯣ ꯋꯥꯟ ꯇꯨ ꯊꯥꯔꯇꯤ ꯂꯩꯔꯤꯔꯕ ꯐꯥꯏꯚ ꯂꯩꯇꯕ꯭ꯔꯣꯕ ꯋꯥꯟ ꯕꯥꯏ
ꯈ꯭ꯔꯦ ꯉꯁꯥꯏꯗꯤ ꯀꯣꯜ ꯀꯨꯟꯊ꯭ꯔꯥ ꯇꯧꯅ ꯍꯥꯏꯕꯅꯦ
ꯋꯥꯟ ꯇꯨ ꯐꯥꯏꯚ ꯍꯥꯏꯅ ꯆꯠꯄꯅꯤ ꯐꯥꯏꯚ ꯁꯨꯔꯀꯥꯟꯗ ꯑꯗꯨꯝ ꯍꯦꯟꯒꯠꯂꯛꯀꯅꯤ ꯁꯤꯛꯁ ꯁꯚꯦꯟ ꯏꯟ ꯑꯩ ꯐꯥꯏꯚ ꯇꯨ ꯁꯤꯛꯁ ꯂꯩꯔꯤ ꯌꯧꯔꯤ ꯐ ꯁꯥꯟꯅꯔꯒ ꯀꯌꯥꯃꯨꯛ ꯂꯩꯦ ꯁꯤ ꯎꯝ
ꯍꯣꯔꯦꯟ ꯑꯪ ꯈꯣꯏꯕꯥꯒꯤꯁꯨ ꯍꯥꯞꯄꯒ ꯌꯦꯡꯒꯦ ꯇꯃ
ꯍꯥꯞꯆꯜꯂꯣꯗꯅ ꯅꯅꯥꯄꯤꯒ ꯁꯥꯅꯧ
ꯎꯝ ꯈꯣꯢꯅꯥꯎꯗꯤ ꯑꯩꯅꯒ ꯍꯥꯏꯕꯗꯨꯗ ꯍꯔꯥꯎꯔꯤꯕ ꯃꯥꯗꯤ
ꯀꯅꯥ
ꯈꯣꯏꯅꯥꯎ ꯑꯩ ꯁꯨꯃꯥꯏ ꯁꯨꯃꯥꯏꯅ ꯇꯧꯋꯦ ꯍꯥꯏꯔꯨꯕ
ꯑ
ꯇꯧꯔꯤ ꯑꯗꯨ ꯀꯩꯅꯣ ꯕꯦꯡ ꯀꯥꯅꯦ ꯍꯟꯖꯤꯟ ꯍꯟꯖꯤꯟ ꯍꯥꯕ ꯌꯥꯕ꯭ꯔꯥ
ꯈꯪꯗꯦ ꯑꯗꯨꯗꯤ ꯌꯥꯔꯝꯕꯁꯨ ꯌꯥꯏ ꯑꯗꯨꯝ ꯌꯥꯔꯝꯅꯦꯅ ꯈꯟꯕꯗ ꯍꯥꯏꯗꯤ ꯕꯦꯡ ꯑꯦꯀꯥꯎꯟꯗꯣ ꯍꯥꯞꯄ ꯃꯇꯝꯗ ꯃꯥꯏ ꯑꯥꯎꯟ ꯕꯦꯡ ꯑꯗꯩ ꯔꯤꯂꯦꯇꯤꯞ ꯐꯦꯂꯤ ꯍꯥꯏꯅ ꯌꯥꯎꯋꯦꯗꯅ
ꯑꯣ ꯑꯣ ꯑꯣ
ꯑꯗꯨꯅ ꯑꯗꯨꯝ ꯑ ꯐꯦꯝꯂꯤ ꯍꯥꯏꯔꯒ ꯑꯗꯨꯝ ꯍꯥꯞꯄ ꯌꯥꯗꯣꯏ ꯑꯣꯏꯔꯝꯅꯤ
ꯑ
ꯍꯥꯄꯦ ꯌꯥꯕ ꯑꯗꯣ ꯅꯪꯒꯤꯗꯨꯁꯨ ꯌꯦꯡꯉꯁꯤ ꯆꯉꯛ ꯄ꯭ꯔ ꯌꯦꯡꯉꯁꯦ ꯆꯪꯉꯛꯇ꯭ꯔꯒꯅ ꯑꯩꯒꯤ ꯆꯪꯉꯛꯄ ꯅꯪꯒ ꯑꯩꯒ ꯑꯗꯨꯝ ꯃꯥꯟꯅꯗꯣꯏꯅꯦꯕꯀꯣ ꯆꯪꯉꯛꯄꯁꯦ ꯄꯤꯄꯜꯒꯤ ꯀꯥꯟꯗꯁꯨ ꯄꯤꯞ ꯄꯤꯜꯒ ꯖꯦꯛ ꯍꯥꯏꯗꯨꯒ ꯂꯨꯄꯥ ꯆꯅꯤ ꯆꯅꯤ ꯍꯦꯟꯅꯅꯦꯕꯀꯣ ꯄꯤꯄꯦ ꯆꯪꯉꯀꯥꯟꯗ ꯖꯦꯛꯀꯤꯗꯨꯣ ꯑꯗꯨꯨꯝ ꯆꯪꯉꯦꯕ
ꯑꯣ
ꯑꯗꯨ ꯆꯪꯉꯛꯄ ꯌꯦꯡꯉꯁꯦ ꯑꯩ ꯆꯪꯉꯛꯀꯥꯟꯗ ꯆꯪꯉꯛꯇ꯭ꯔꯒꯅ ꯌꯨ ꯄꯤ ꯑꯥꯏꯗ ꯁꯤꯟꯗꯣꯛꯑ ꯂꯣꯏꯔꯦ
ꯎꯝ ꯈꯣꯏ ꯕꯥ ꯑꯩꯅ ꯍꯥꯏꯕꯗꯣ ꯂꯩꯔꯨꯔꯦ
ꯀꯔꯤ
ꯅꯂꯥꯒꯤꯗꯣ
ꯑ
ꯑꯗꯣ ꯑꯩꯅ ꯄꯥꯝꯗꯕꯗꯣ ꯑꯗꯨꯝ ꯂꯩꯔꯦ
ꯇꯅꯤ ꯅ ꯇꯒꯦ
ꯑꯩꯅ ꯄꯥꯝꯕꯗꯣ ꯑꯣ ꯇꯥꯡꯁꯨ ꯇꯥꯡꯉꯦ ꯌꯥ ꯌꯣꯜꯍꯧꯗꯦꯌꯦ ꯃꯥ ꯍꯥꯏꯕ ꯌꯥꯍꯧꯗꯦ
ꯎꯝ
ꯄꯥꯏ ꯄꯥꯏꯞꯅꯁꯨ ꯇꯥꯡ ꯃꯥꯜꯂꯦꯕꯀꯣ
ꯄꯥꯏꯝꯅꯕꯨꯗꯤ ꯄꯥꯏꯔꯞ ꯂꯣꯏꯅ ꯇꯧꯅꯔꯔꯕꯅꯤ ꯍꯧꯖꯤꯛꯀꯥꯟꯗꯤ
ꯑꯗꯣ ꯄꯥꯏꯞꯇꯣ ꯑ ꯎꯆꯤ ꯆꯦꯛꯅ ꯂꯩꯁꯜꯂꯦ ꯀꯩꯀꯥ ꯐꯨꯟꯖꯜꯂꯦ ꯍꯥꯏꯌꯦꯌꯦ ꯁꯦꯡꯕ ꯅꯨꯡꯉꯥꯏꯇꯦ ꯍꯥꯏ ꯄꯝꯅ ꯃꯃꯜ ꯈꯤꯇꯪ ꯍꯦ ꯃꯥꯜꯂꯦꯕ
ꯎ
ꯍꯁꯗꯥꯏꯅ ꯁꯤꯗꯤꯤ ꯈꯥꯏ ꯂꯩꯔꯒ ꯅꯣꯛꯊꯔꯛꯑꯅꯤ ꯍꯥꯞꯄꯦꯁꯨ ꯊꯣꯛꯄꯅ ꯑꯩꯅ ꯉꯁꯥꯏꯦ
ꯃꯦ ꯑꯗꯨꯔꯕ ꯅꯪ ꯉ
ꯍꯣꯏ ꯍꯣꯏ ꯍꯣꯏ ꯆꯤꯟꯒꯤ
ꯑꯣ ꯇꯤꯟꯒꯤ ꯌꯣꯠꯅ ꯃꯥꯒꯤ ꯉꯥꯛꯅꯉꯥꯏ ꯑꯗꯨꯁꯨ ꯌꯣꯟꯅ ꯑꯃꯨꯛ ꯉꯥꯛꯈꯠꯄꯗꯣ
ꯑꯥ ꯑꯥ
ꯑꯗꯨꯝ ꯀꯨꯏꯅꯗꯤ ꯆꯠꯄꯅꯤꯗ ꯀꯩꯅꯣꯝꯃ ꯇꯧꯔꯗꯤ ꯊꯦꯡꯉꯨ ꯂꯥꯛꯎꯕ ꯑꯗꯩꯁꯤꯡꯗ ꯈꯨꯠꯇ ꯇꯧꯗ꯭ꯔꯗꯤ
ꯎꯝ
ꯑ ꯍꯧꯖꯤꯛꯄꯨꯗꯤ ꯄꯥꯏꯞꯅ ꯂꯣꯏ ꯇꯧꯅꯔꯣꯏ
ꯆꯥꯕ ꯅꯕ
ꯆꯥ꯭ꯔ ꯍꯤꯄꯦ
ꯆꯖꯔꯤꯌꯥ
ꯅ ꯃꯥꯅ ꯀꯩꯀꯩ ꯍꯪꯉꯛꯄ
ꯀꯦꯝ ꯍꯇꯦ
ꯎꯝ
ꯑꯁ ꯑꯩꯈꯣꯏ ꯁꯤꯕꯦꯝ ꯃꯃꯥꯡ ꯑꯣꯏ ꯍꯜꯂꯛꯑ ꯃꯥꯜꯂꯦ ꯑꯩ ꯃꯇꯝ ꯈꯔꯗꯤ ꯃꯄꯥꯟ ꯊꯣꯛꯇꯕ ꯂꯩꯇꯥꯔꯦ ꯃꯗꯤ ꯋꯥ ꯌꯥꯝ ꯉꯥꯡꯅꯗꯅꯕ ꯎꯔꯗꯤ ꯋꯥ ꯉꯥꯛꯀꯅꯤꯗꯅ
ꯁꯥꯊꯤ ꯑꯗꯨꯝ ꯂꯩꯔꯗꯤ ꯃꯄꯥꯟꯁꯦ ꯄꯥꯛꯊꯣꯛꯇꯕꯩ ꯃꯑꯣꯡꯅꯤꯅꯦ
ꯎꯝꯃꯤ ꯊꯥꯏꯅꯤ ꯋꯥꯚꯏ ꯍꯥꯏꯗꯤ ꯄꯥꯎꯗꯣ ꯈꯔ ꯅꯧꯔꯤ ꯖꯤ ꯀꯥꯟꯗꯣ ꯌꯥꯎꯔꯤꯀꯥꯟꯁꯤꯗꯤ ꯁꯛ ꯁꯨ ꯎꯍꯟꯗꯕ ꯍꯥꯏꯗꯤ ꯊꯣꯛꯂꯛꯀꯗꯕꯁꯤꯡꯗꯨꯣ ꯀꯟꯊꯣꯛꯅꯕ ꯍꯥꯏꯇꯥꯔꯦ
ꯀ ꯀꯥꯏ ꯑꯣꯏꯩꯁꯥ ꯂꯧꯒꯥꯏꯁꯦ ꯅꯍꯥꯡꯒꯦ
ꯀꯩꯅꯩ ꯀ ꯆꯒꯦꯕ
ꯀ ꯆꯦꯕꯤ ꯃꯃ ꯑꯗꯨꯝ ꯀꯥꯏ ꯅꯪꯅ ꯍꯧꯖꯤꯛꯇ ꯂꯩꯕꯅꯣꯉꯥꯡꯉꯤꯗꯣ
ꯅꯠꯇꯦ ꯑꯩꯅ ꯍꯥꯏꯔꯗꯤ ꯑꯩꯁꯨ ꯃꯄꯥꯟ ꯊꯣꯛꯄꯗ ꯎꯏ ꯈꯣꯠꯂꯦ ꯀꯥꯏꯅ ꯍꯥꯏꯔꯛꯑꯒ ꯈꯪꯗꯕꯁꯨ ꯑꯃꯨꯛ ꯈꯪꯈꯤꯗꯅ ꯍꯥꯏꯕ ꯑꯈꯪꯕ ꯃꯥ ꯈꯛ ꯈꯪꯗꯕꯤꯗ ꯈꯪꯗꯕ ꯃꯤꯁꯨ ꯈꯪꯈ꯭ꯔꯗꯤ ꯅꯨꯡꯉꯥꯏꯇꯦꯗꯅ ꯑꯗꯩ ꯁꯨꯝ ꯁꯨꯝ ꯃꯩ ꯃꯩ ꯈꯪꯒꯅꯤ ꯅꯨꯡꯉꯥꯏ ꯇꯦꯗꯅ ꯀꯩꯁꯨꯕꯨꯗꯤ ꯀꯥꯏꯕ ꯅꯠꯇꯦꯗ ꯑꯗꯣ ꯍꯥꯏꯗꯤ ꯍꯧꯖꯤꯛ ꯍꯧꯖꯤꯛ ꯈꯪꯕꯒ ꯅꯨꯃꯤꯠ ꯈꯔꯅꯤ ꯂꯩꯔ ꯈꯪꯕꯒꯗꯤ ꯈꯔ ꯈꯦꯠꯅꯅꯤꯗꯅ ꯑꯗꯨꯕꯨꯗꯤ ꯀꯩꯁꯨ ꯀꯥꯏꯕ ꯅꯠꯇꯦ ꯑꯩꯈꯣꯏ ꯆꯥꯎꯔꯁꯨ ꯀꯔꯤꯝꯕꯨꯗꯤ ꯀꯥꯏꯕ ꯅꯠꯇꯦ ꯑꯗꯨ ꯑꯣꯏꯔꯁꯨ ꯁꯨꯝ ꯁꯨꯝ ꯃꯦꯅꯔ ꯑꯝꯗ ꯍꯥꯏꯇꯥꯔꯦ ꯑꯩꯈꯣꯏꯁꯨ ꯅꯠꯇ꯭ꯔꯥ ꯑꯩꯈꯣꯏ ꯇꯧꯔꯁꯨ ꯃꯣꯏꯗ ꯌꯥꯝ ꯔꯦꯁꯄꯦꯛ ꯀꯥꯏꯅ ꯇꯧꯕꯗꯤ ꯅꯠꯇꯦꯕ ꯃꯤ ꯂꯣꯏ ꯇꯧꯅ ꯉꯥꯛꯇꯅꯤ ꯅꯠꯇ꯭ꯔꯥ ꯍꯣꯏꯁꯨ ꯑꯗꯣ ꯁꯨꯝ ꯍꯥꯏꯗꯤ ꯗꯤ ꯑꯦꯝ ꯀꯦꯌꯥꯔꯗ ꯁꯨꯝ ꯇꯧꯕꯩ ꯃꯍꯨꯠꯇ ꯈꯔ ꯅꯣꯠꯂꯨꯛꯅ ꯇꯧꯕ ꯍꯥꯏ ꯇꯥꯔꯦ ꯈꯔ ꯃꯣꯏ ꯂꯩꯔꯤꯅ ꯁꯨꯝ ꯅꯨꯃꯤ ꯌꯥꯝ ꯊꯝꯕꯒꯤ ꯋꯥꯅꯤꯗ ꯑꯣ
ꯍꯜꯂꯛꯑꯝꯃꯕꯔꯥ ꯅꯅꯥꯑꯣꯄꯤꯒꯩꯗꯤ
ꯎꯝ
ꯑꯩꯈꯣꯏ ꯑ ꯅꯍꯜꯂꯤꯗꯣ ꯄꯨꯡ ꯀꯌꯥ ꯇꯥꯔꯒꯦ
ꯑ ꯑꯩꯣꯏꯅ ꯍꯜꯂꯤꯗꯨ ꯄꯨꯡ ꯈꯪꯗꯦ
ꯑꯍꯨꯝ
ꯊ ꯑꯍꯨꯝꯗꯤ ꯇꯥꯔꯝꯈꯤꯔꯣꯏꯌꯦ
ꯑꯍꯨꯝ ꯇꯥꯗꯔꯣ ꯃꯥꯜꯂꯦꯗ
ꯎꯝ ꯑꯗ ꯅꯪ ꯌꯨꯝꯗ ꯌꯥꯝ ꯊꯨ ꯌꯥꯎꯏꯣ ꯄꯨꯡꯒꯥ ꯑꯃꯈꯛꯇ ꯆꯪꯉꯤꯅꯦ
ꯌꯥꯋꯦ
ꯉꯔꯥꯡꯁꯨ ꯕꯁ ꯇꯣꯡꯕꯗꯨꯁꯨ ꯊꯨꯅ ꯌꯥꯧꯋ ꯁꯤꯁꯨ ꯊꯨꯅ ꯌꯧ ꯌꯥꯕ
ꯀꯩꯁꯨ ꯌꯥꯝ ꯂꯥꯞꯄ ꯅꯠꯇꯦ ꯀꯩꯗꯧꯒꯦ ꯂꯝꯕꯤ ꯐꯠꯇꯕꯒꯤ ꯂꯥꯞꯄ ꯃꯥꯟꯕ ꯋꯥꯅꯤ
ꯑꯌꯥ ꯁꯁꯤꯡꯕꯩꯔꯥ
ꯃꯥꯅꯤ ꯂꯝꯕꯤ ꯍꯧꯖꯤꯛ ꯋꯥꯡꯖꯤꯡ ꯈꯨꯅꯧ ꯍꯥꯏꯔꯕ ꯑꯩꯈꯣꯏ ꯍꯦꯛ ꯑꯩꯈꯣꯏ ꯑꯩꯈꯣꯏ ꯍꯦꯛ ꯃꯊꯪ ꯈꯨꯟꯗꯒꯤ ꯊꯥꯍꯧꯔꯦꯕꯀꯣ ꯃꯊꯪ ꯈꯨꯟꯒꯤ ꯁꯣꯝ ꯃꯆꯤꯟꯗꯩ ꯍꯥꯏꯇꯥꯔꯦ ꯑꯩꯈꯣꯏꯒꯤ ꯃꯆꯤꯟ ꯅꯠꯇꯕ ꯑꯁꯣꯝ ꯑꯋꯥꯡꯒꯤ ꯃꯆꯤꯟ ꯍꯥꯏꯇꯥꯔꯦ
ꯎꯝ
ꯑꯗꯨꯗꯒꯤ ꯊꯥꯍꯧꯔꯦ ꯑꯗꯨꯗꯒꯤ ꯊꯥꯕꯗꯨꯅ ꯑꯃꯨꯛ ꯀꯛꯆꯤꯡ ꯈꯨꯅꯧ ꯀꯛꯆꯤꯡ ꯈꯨꯅꯧꯒꯤ ꯂꯣꯏꯔꯝꯗꯥꯏ ꯃꯆꯤꯟꯐꯧ ꯑꯗꯨꯋꯥꯏꯐꯧ ꯊꯥꯔꯦ ꯑꯗꯩ ꯊꯥ ꯑꯃꯨꯛ ꯊꯥꯈꯤꯗ꯭ꯔꯦ ꯊꯥꯈꯤꯗꯕꯗꯨꯅ ꯑꯃꯨꯛ ꯂꯥꯡꯍꯄꯤꯒ ꯊꯣꯡꯖꯥꯎꯒ ꯇꯥꯏꯅꯔꯒ ꯑꯗꯥꯏꯗꯩ ꯊꯥꯍꯧꯔꯛꯑꯦ ꯑꯣꯏꯜ ꯄꯝ ꯂꯩꯕꯗꯣ ꯑꯗꯩ ꯊꯥꯔꯛꯄꯗꯨꯅ ꯊꯥꯔꯛꯄꯗꯨꯅ ꯊꯣꯡꯅꯥꯎꯖꯝꯄꯣꯛ ꯊꯥꯔꯛꯑꯦ ꯑꯗꯩꯨ ꯊꯥꯈꯤꯗ꯭ꯔꯦ ꯑꯋꯥꯡꯗꯤ ꯀꯥꯏꯋꯥꯏꯗ ꯊꯥꯏꯅꯣ ꯈꯪꯗꯦ
ꯅꯣꯡꯃꯗ ꯈꯨꯣꯏꯜ ꯀꯌꯥꯝ ꯁꯥꯟꯅꯗꯣꯏꯅꯣ
ꯑꯗꯨꯝ ꯑꯌꯥꯝꯕ ꯁꯥꯟꯅꯕ ꯑꯗꯨꯝ ꯈꯪꯗꯦ ꯅꯪꯅ ꯁꯥꯟꯅꯖ ꯍꯥꯏꯔꯤꯉꯩ ꯌꯥꯏꯗꯤ ꯍꯥꯏꯗꯤ ꯑꯩꯅ ꯈꯟꯕꯗ ꯌꯥꯅꯤ ꯌꯥꯅꯤ ꯍꯥꯏꯗꯤ ꯃꯤ ꯀꯨꯟꯊ꯭ꯔꯥ ꯀꯣꯜ ꯀꯨꯟꯊ꯭ꯔꯥ ꯑꯣꯏꯒꯦꯔꯥ ꯃꯤ ꯀꯨꯟꯊ꯭ꯔꯥ ꯑꯣꯏꯒꯦꯔꯥ ꯃꯤ ꯃꯉꯥꯃꯨꯛꯇ ꯁꯥꯟꯅꯧ ꯍꯥꯏꯕꯅꯦꯕꯀꯣ ꯑꯗꯨꯝ ꯃꯤ ꯑꯃꯗ ꯀꯣꯜ ꯃꯉꯥ ꯀꯣꯜ ꯃꯉꯥ ꯇꯔꯨꯛ ꯃꯤ ꯑꯃꯗ ꯀꯣꯜ ꯇꯔꯥꯃꯨꯛꯇꯤ ꯑꯗꯨꯝ ꯁꯥꯟꯅꯩ ꯌꯥꯅꯦꯕ ꯑꯩꯅ ꯈꯟꯕꯗ ꯖꯦꯛꯀꯕꯤꯄꯒ ꯑꯗꯨꯁꯨ ꯃꯕꯥꯅꯤ ꯉꯥꯛꯇꯅꯤ ꯀꯩꯅ ꯁꯥꯟꯅꯩꯗ
ꯄꯤꯄꯤꯜꯗꯣ ꯀꯩꯅꯣ ꯑꯣꯏꯔ ꯍꯥꯏꯔꯗꯣꯏꯅ ꯄꯤꯖꯒꯗ
ꯊꯥꯏꯅꯗꯤ ꯁꯥꯟꯅꯕ ꯉꯂ ꯑꯗꯣ ꯑꯗꯨ ꯍꯥꯞꯄ꯭ꯔꯥ ꯍꯥꯞꯇꯕ꯭ꯔꯥ ꯑꯗꯨꯝ ꯍꯪꯗꯕ ꯃꯥꯜꯂꯦ ꯑꯗꯣ ꯍꯥꯏꯗꯤ ꯀꯣꯏꯅꯕꯃꯛ ꯅꯠꯇꯕꯅꯤꯅꯀꯣ ꯑꯗꯨꯒꯨꯝꯕꯗꯁꯨ ꯌꯥꯝꯅ ꯀ꯭ꯂꯣꯁ ꯈ ꯀꯣꯏꯅꯗꯕꯗꯅ ꯇꯧꯅꯩ ꯊꯣꯛꯉꯥꯏ ꯊꯣꯛꯏ ꯉꯥꯛꯇꯅꯤ ꯍ
ꯅꯗꯤ ꯌꯗ ꯀꯩ ꯀꯦ ꯍꯥꯏꯕ
ꯀꯩ ꯍꯥꯏꯗꯤ ꯑꯩ ꯍꯜ ꯀꯅꯥ ꯑ ꯃ ꯊꯦꯡꯅꯥꯕꯨ ꯑꯦ
ꯑꯩꯈꯣꯏ ꯑꯅ ꯊꯧꯔꯛꯑꯀꯥꯟꯗ ꯀꯥꯔ ꯑꯃ ꯊꯩꯅꯅꯈꯤꯗ꯭ꯔꯥ ꯑꯗꯨꯁꯨ ꯁꯨꯃꯥꯏ ꯅꯨꯄꯥꯥꯏ ꯀꯥꯔꯅꯤꯉꯣ ꯑ ꯀꯩꯅꯣꯃ ꯆꯥꯅꯕ ꯃꯥꯜꯂꯦ ꯀꯩꯅꯣꯝꯃ ꯊꯣꯡꯒꯥꯟꯗ ꯃꯅꯥꯎ ꯅꯨꯄꯥꯅ ꯂꯧꯈꯤꯕ
ꯎꯝ
ꯆꯥꯅꯕ ꯊꯤꯟꯕ ꯂꯥꯛꯄꯖꯥꯅꯤ ꯑꯆꯥꯄꯣꯠꯅꯦ
ꯑꯇꯣꯞꯄ ꯈꯣꯟꯖꯦꯜ ꯇꯥꯔꯕ꯭ꯔꯥ ꯂꯥꯡꯕ ꯀꯌꯥ ꯀꯌꯥꯃꯨꯛ ꯀꯟ ꯇ ꯏꯇ ꯇꯥꯕ꯭ꯔꯥ
ꯅꯪꯅꯕꯨꯗꯤ ꯍꯧꯋꯦ ꯑꯗꯨꯝꯗꯤ ꯀꯜꯂꯦ ꯃꯔꯣꯟꯗꯤ ꯈꯪꯗꯦ ꯑꯉꯥꯡ ꯑꯣꯏꯕꯤꯔꯒꯅꯣ
ꯁꯤ ꯇꯍꯜꯂꯣꯏꯗꯕꯅꯤ
ꯇꯥꯔꯗꯤ ꯇꯥꯏ ꯍꯥꯏꯗꯣꯏꯔꯥ
ꯍꯥꯏꯗꯤ ꯑꯩꯈꯣꯏꯅ ꯉꯥꯡꯅꯔꯤꯁꯦ ꯁꯤ ꯚꯣꯏꯁ ꯑꯣꯏꯅ ꯑꯃꯨꯛ ꯃꯤꯅꯊ ꯏꯊꯣꯛꯄꯁꯨ ꯌꯥꯎꯕꯅꯦꯕ
ꯑꯥ ꯑꯣ ꯑꯣ ꯃꯤꯒꯤ ꯇꯥꯔꯁ ꯑꯣꯏꯅ ꯄꯤꯈꯤꯗꯣꯏꯕ
ꯍꯣꯏ ꯃꯤ ꯇꯥꯛꯁ ꯑꯣꯏꯅ ꯍꯥꯏꯇꯥꯔꯦ ꯏꯕꯒꯤ ꯇꯥꯛꯁ ꯃꯈꯜ ꯃꯈꯟ ꯂꯩꯌꯦꯕ ꯕꯅꯥꯟ ꯆꯦꯛ ꯇꯧꯕꯒꯤ ꯑꯗꯩ ꯃꯤ ꯚꯣꯏꯁꯇꯣ ꯇ꯭ꯔꯥꯟꯁꯂꯦꯠꯇ ꯏꯊꯣꯛꯄꯒꯤ
ꯑꯁ ꯐꯖꯗꯦꯍꯦ ꯑꯗꯨꯗꯤ
ꯑ ꯑꯩꯈꯣꯏ ꯍꯦꯛ ꯗꯥꯏꯔꯦꯛ ꯄꯤꯅꯤ ꯍꯥꯏꯕ ꯅꯠꯇꯦꯗ ꯍꯥꯏꯗꯤ ꯑꯩꯈꯣꯏꯒꯤꯗꯤ ꯗꯥꯏꯔꯦꯛ ꯄꯤꯒꯅꯤ ꯍꯥꯏꯕꯗꯤ ꯈꯪꯗꯦꯀꯣ ꯑꯗꯣ ꯇꯥꯛꯁꯤꯗ ꯑꯗꯨꯃꯥꯏꯅ ꯇꯧꯕ ꯂꯩꯌꯦꯕ ꯑꯗꯨ ꯃꯤꯅꯦ ꯑꯩꯈꯣꯏꯅ ꯏꯊꯣꯛꯏ ꯑꯗꯨꯁꯨ ꯃꯤꯅ ꯉꯥꯡꯕꯒꯤꯅꯦꯕꯀꯣ
ꯎꯝ
ꯑꯗꯨ ꯂꯥꯡꯁꯤꯜꯂꯒꯗꯤ ꯃꯣꯏꯅ ꯑꯦꯄ꯭ꯔꯨꯞ ꯇꯧꯔꯣꯏꯗ꯭ꯔꯥ ꯍꯥꯏꯕꯅꯤ
ꯑꯣ
ꯃꯔꯣꯟ ꯈꯪꯗ꯭ꯔ ꯑꯩ ꯈꯔ ꯆꯠꯂꯒ ꯁꯥꯟꯅꯔꯛꯀꯦ ꯑꯗꯨꯗꯤ
ꯅꯣꯏ ꯆꯦꯔꯨꯁꯨ ꯅꯥꯏꯕ ꯃꯈꯣꯟ ꯃꯥꯟꯕꯕ ꯑꯃ ꯇꯥꯏ ꯅꯣꯏ ꯃꯥꯔ ꯅꯣꯏꯗꯤꯩ ꯃꯔ
ꯏꯇꯦꯃ ꯏꯇꯦꯃ ꯍ ꯎ
ꯌꯥꯝ ꯅꯛꯁꯤꯜꯂꯛꯑꯦ ꯃꯈꯣꯟ
ꯑꯉꯥꯡ ꯉꯃꯤ ꯂꯩ ꯂꯩꯖꯅꯦ ꯇꯥꯖꯕꯥ
ꯅꯣꯡꯃꯗ ꯀꯣꯜ ꯇꯔꯥ ꯁꯥꯟꯅꯔꯗꯤ ꯁꯥꯟꯅꯔꯅꯤꯅ ꯂꯤꯁꯤꯡ ꯌꯥꯝ ꯇꯥꯔꯦ ꯑꯗꯨꯅ ꯑꯗꯨꯝ ꯏꯟꯚꯦꯁ ꯇꯧꯕ ꯌꯥꯔꯅꯤ
ꯑꯗꯨꯅꯦꯅꯦ ꯈꯜꯂꯛꯏꯁꯦ ꯍꯧꯖꯤꯛ
ꯑ ꯅꯪꯒꯤ ꯇꯔꯒꯦꯠ ꯑ
ꯑꯗꯣ ꯑꯗꯨꯝ ꯁꯥꯟꯅꯔꯤꯉꯩꯁꯦ ꯂꯣꯏꯅ ꯑꯦꯄ꯭ꯔꯨꯞ ꯇꯧꯅꯤꯡꯉꯤꯁꯨ ꯂꯩꯇꯦꯗ ꯑꯗꯨꯒ ꯁꯥꯟꯅ ꯂꯣꯏꯕꯒ ꯄꯤꯔꯛꯀꯅꯤꯁꯨ ꯂꯩꯇꯦ ꯀꯔꯝ ꯀꯥꯟꯗ ꯑꯦꯄ꯭ꯔꯨꯞ ꯇꯧꯔꯛꯇꯣꯏꯅꯣ ꯒ꯭ꯌꯥꯟ ꯇꯥꯕ ꯅꯠꯇꯦ ꯍꯥꯏꯗꯤ ꯏꯕꯥ ꯑꯩ ꯉꯁꯤ ꯑꯦꯄ꯭ꯔꯨꯞ ꯇꯧꯔ ꯉꯁꯤ ꯈꯛꯇꯪꯅꯤꯗꯅ ꯑꯩ ꯉꯔꯥꯡ ꯅꯍꯥꯟ ꯉꯝꯕꯣꯛꯇ ꯌꯥꯗꯕꯅꯦꯕ ꯕꯦꯡ ꯍꯥꯞꯄ
ꯑꯗꯨꯝ ꯁꯥꯟꯅ ꯁꯠꯂ ꯊꯝꯃꯒ ꯇꯧꯔꯛꯄꯅ ꯇꯧꯔꯛꯑꯦ ꯇꯧꯔꯛꯇꯕ ꯇ ꯑꯗꯨ